ꯇꯔꯥꯕ
ꯇꯥꯔꯦ ꯀꯩꯅꯣꯗꯤ ꯌꯥꯝ ꯀꯨꯏꯅ ꯆꯪꯉꯤꯗꯅ
ꯑꯃꯃꯨꯛ ꯃꯥꯡꯈ꯭ꯔꯦ ꯕꯦꯝ ꯃꯥ ꯀꯣꯜ ꯇꯧꯕꯗ ꯗꯤꯁ ꯅꯝꯕꯔ ꯗꯤꯁ ꯅꯝꯕꯔ ꯏꯁ ꯑꯣꯜꯔꯦꯗꯤ ꯑꯦꯛꯁꯤꯁꯇꯦꯠ ꯑꯅ ꯊꯥꯔꯛꯄ ꯀꯣꯜ ꯑꯃ ꯃꯥꯡꯈ꯭ꯔꯦ ꯖꯤꯔꯣ ꯄꯪꯍꯧꯋꯦ
ꯀꯧ ꯀꯥꯟꯗ ꯅ ꯃꯥꯥꯡ ꯀꯌꯥꯦ
ꯁꯤ ꯇꯧꯔꯛꯄꯗꯣ ꯀꯨꯏꯅ ꯆꯪꯉꯦ ꯍꯥꯏꯗꯣ ꯅꯪꯅ ꯍꯧꯖꯤꯛ ꯍꯧꯖꯤꯛ
ꯑꯅꯤꯔꯛꯁꯨꯕꯔ ꯇꯣꯏꯁꯔ
ꯑꯃꯗꯣ ꯃꯥꯡꯈ꯭ꯔꯦ ꯍꯥꯏꯕ
ꯌꯥꯀꯉꯑꯒꯦ
ꯁꯤꯗ ꯀꯨꯟ ꯃꯉꯥ ꯁꯨꯗ ꯑꯣꯏꯔꯝꯒꯅꯤ
ꯃꯉꯥꯋꯥꯂꯤꯕ
ꯃꯉꯥ ꯋꯥꯠꯄ ꯑꯣꯏꯔꯝꯒꯅꯤ ꯀꯥꯏꯗ ꯆꯠꯂꯨꯏꯅꯦ ꯍꯥꯏꯅꯣ
ꯕꯤꯁꯥꯜꯗ
ꯀꯔꯤ ꯂꯩꯕ ꯁꯣꯐꯤꯌꯥ ꯁꯣꯐꯤꯌꯥꯒ ꯅꯠꯇ꯭ꯔꯣ
ꯊꯣꯁꯣ ꯊꯅ ꯄꯩꯁꯥꯗ ꯑꯣꯏꯅꯅ ꯆꯠꯂꯁꯦꯅ ꯄꯁꯥ ꯆꯠꯂ
ꯀꯩꯀꯩ ꯂꯩꯔꯛꯑꯕ
ꯁꯕ ꯀꯦ ꯀꯗ ꯑꯔꯦ
ꯀꯔꯤ ꯑꯁꯥꯄꯣ ꯂꯩꯔꯦ ꯑꯦ
ꯆꯄꯔꯁꯦ ꯑꯗꯨ ꯕꯤꯁꯇꯤꯛ ꯀ ꯁꯅ ꯊꯪ ꯑꯣ ꯐ ꯃ ꯌꯦꯡꯉꯦ ꯉꯔꯥꯡ ꯃꯩꯁꯤꯅ ꯀꯥꯕꯩ ꯍꯔꯥꯎꯒꯦꯕꯟꯉꯦ
ꯅꯪꯅꯁꯤ ꯄꯥꯝꯕ ꯑꯣꯏꯔꯦ
ꯄꯥꯃꯦ ꯑꯩꯗꯤ ꯊꯥꯏꯅꯉꯥꯏꯗꯤ ꯅꯨꯄꯤꯉꯩꯗ ꯇꯨ ꯊꯥꯎꯖꯟ ꯐꯣꯔꯇꯤꯟ ꯇꯨ ꯊꯥꯎꯖꯟ ꯐꯣꯔꯇꯤꯟ ꯐꯞꯇꯤꯟꯒꯤ ꯋꯥꯔꯜ ꯀꯞꯇꯣ ꯑꯗꯩ ꯄꯥꯝꯈ꯭ꯔꯦ ꯃꯦꯁꯤꯗ ꯑꯩꯣꯏ ꯇꯥꯔꯔꯤꯃꯤꯅꯥꯕꯅꯦꯕ ꯀ ꯑꯩꯈꯣꯏ ꯒꯥꯔꯥꯁꯅꯅꯦ ꯈꯥꯡꯕ꯭ꯔꯥ ꯑꯗꯨ ꯑꯗꯨꯝ ꯐ꯭ꯔꯥꯟꯁ ꯐ꯭ꯔꯥꯟꯁꯀꯤ ꯑꯣꯏꯅ ꯁꯞꯄꯣꯔꯠ ꯇꯧꯋꯦꯕ ꯖꯔꯃꯅꯤꯒ ꯑꯩꯁꯤꯅ ꯑꯗꯨꯝ ꯅ ꯇꯕ ꯄꯥꯡꯕ ꯀꯏꯔꯗ
ꯑꯩꯗꯤ ꯔꯣꯅꯥꯜ ꯔꯣꯅꯥꯜꯗꯣꯗꯣ ꯃꯣꯏꯒꯤ ꯇꯤꯝꯅꯁꯨ ꯁꯞꯄꯣꯔꯠ ꯇꯧꯕꯤꯗꯦ ꯍꯥꯏꯕ
ꯃꯥꯏꯕꯣꯗꯤ ꯑꯝꯇ ꯌꯦꯡꯗꯦ ꯍꯟꯗꯛ ꯀꯃꯥꯏ ꯀꯃꯥꯏꯅ ꯇꯧꯕ
ꯑꯣ ꯍꯟꯗꯛꯇꯣ ꯁꯨꯃꯥꯏꯅ ꯇꯧꯋꯦꯕ ꯃꯣꯏꯒꯤ ꯇꯨꯝꯗ ꯌꯥꯎꯕ ꯑꯗꯨꯝ ꯑꯅꯧꯕ ꯄꯣꯔꯇꯨꯒꯜꯒꯤ ꯑꯅꯧꯕ
ꯍꯪꯗꯕ꯭ꯔꯣ ꯍꯪ ꯆ
ꯃꯉꯣꯟꯗ ꯄꯤꯗꯦ ꯍꯥꯏꯕ ꯃꯣꯏꯒꯤ ꯇꯤꯝꯗꯣ ꯃꯦꯁꯤꯒꯤꯗꯤ ꯃꯉꯣꯟꯗ ꯂꯣꯏꯅꯃꯛ ꯄꯤꯕꯅꯦꯕ ꯃꯥꯒꯤ ꯑꯔꯣꯏꯕ ꯑꯣꯏ ꯑꯔꯣꯏꯕ ꯕ ꯑꯣꯏꯗꯅꯀꯣ ꯍꯟꯗꯛ ꯁꯥꯟꯅꯩꯁꯤꯅ ꯄꯤꯕꯅꯦꯕ ꯃꯥꯅ ꯆꯟꯁꯅꯨ ꯈꯣꯠꯆꯅꯨꯅ ꯑꯍꯥꯟꯕ ꯁꯥꯟꯅꯕꯒꯤ ꯍꯦ ꯇ꯭ꯔꯤꯛ ꯀꯥꯏꯅ ꯑꯍꯨꯝ ꯆꯠꯂꯤ ꯑꯗꯣ ꯃꯥ ꯂꯣꯏꯅꯃꯛ ꯆꯜꯂꯦꯒ ꯍꯥꯏꯅ ꯍꯥꯏꯕꯅꯦꯕꯀꯣ ꯉꯔꯥꯡꯁꯨ ꯆꯜꯂꯦ ꯍꯥꯏꯕ ꯅꯦꯕ ꯃꯉꯣꯟꯗ ꯕꯣꯜꯗꯣ ꯄꯤꯕꯩꯅꯦꯕ ꯑꯗꯣ ꯔꯣꯅꯥꯜꯗꯣꯒꯤꯗꯤꯅꯦ ꯃꯣꯏ ꯃꯁꯥ ꯐꯥꯎꯅꯤꯡꯕꯒꯤ ꯔꯣꯅꯥꯜꯗꯣꯗ ꯁꯨꯡ ꯄꯤ ꯄꯤꯗꯦ ꯕꯣꯜ ꯐꯪꯍꯟꯗꯦ ꯍꯥꯏꯕ ꯐꯠꯇꯦ ꯍꯥꯏꯕ ꯌꯥꯝꯅ ꯀꯔꯤꯅꯣ ꯄꯣꯔꯇꯨꯒꯜꯁꯦ ꯔꯣꯅꯥꯜꯗꯣꯅ ꯄꯨꯈꯠꯄꯤꯔꯛꯏ ꯅꯠꯇ꯭ꯔꯣ ꯐꯔꯁꯨ ꯐꯠꯇ꯭ꯔꯒꯁꯨ
ꯃꯥꯅꯦ
ꯃꯁꯛ ꯈꯪꯍꯜꯂꯤꯁꯦ ꯔꯣꯅꯥꯜꯗꯣꯅ ꯅꯠꯇ꯭ꯔꯣ ꯑꯗꯨ ꯈꯪꯗꯦ ꯍꯥꯏꯕ
ꯑ ꯐꯠꯇꯦꯅꯥ ꯃꯖ
ꯔꯣꯅꯥꯜꯗꯣꯒꯤꯗꯃꯛꯇ ꯁꯥꯟꯅꯕꯤꯕ꯭ꯔꯣ ꯀꯥꯏꯅꯒ ꯈꯟꯕꯗꯨꯅꯦꯕ ꯃꯣꯏ ꯃꯣꯏꯅ ꯈꯜꯂꯤꯁꯦ ꯐꯠꯇꯦ
ꯑ ꯈꯔ
ꯇꯤꯝꯋꯥꯛꯅꯦ ꯍꯥꯏꯕꯅꯤꯗ ꯔꯣꯅꯥꯜꯗꯣꯁꯦ ꯃꯤ ꯐꯥꯎꯔꯤꯅꯤ ꯍꯩꯗꯅ ꯐꯦꯟ ꯃꯌꯥꯝ ꯇꯧꯗꯅ ꯁꯤꯗꯩꯁꯤꯗ ꯃꯣꯏꯒꯤ ꯂꯝꯒꯤ ꯃꯤꯅꯤ ꯑꯩꯈꯣꯏꯒꯤ ꯑꯩꯈꯣꯏꯒꯤꯁꯨ ꯔꯣꯅꯥꯜꯗꯣ ꯌꯥꯎꯋꯦꯅ ꯈꯟꯒꯦꯗꯤ ꯂꯩꯇꯗꯅ ꯃꯕꯨꯛ ꯐꯠꯇꯗꯅ
ꯍꯣ ꯐ ꯅ ꯑꯗꯨ꯭ꯔꯗꯤ ꯀꯥꯏꯇꯒꯤ ꯏ ꯇꯞ
ꯑꯦ ꯑꯩꯒꯤ ꯃꯔꯨꯞꯇꯣ ꯃꯤ ꯁꯨꯔꯦ
ꯑꯩꯅ ꯁꯨꯅꯤ ꯍꯥꯏꯕꯗꯣ ꯁꯨꯕꯅꯦꯕꯦꯇꯦꯁꯨꯖꯤ ꯅꯦꯕꯗ ꯍꯥꯐ ꯃꯖ ꯃꯥꯅꯤ
ꯁꯨꯔꯦ ꯑꯩꯅ ꯁꯦꯞꯇꯦꯝꯕꯔꯗꯩ ꯍꯧꯒꯦ ꯇꯧꯔꯝꯕꯗꯣ ꯑꯥꯒꯁꯇ ꯆꯤꯡꯈꯠꯂꯦ ꯖꯨꯂꯥꯏꯗꯤ ꯉꯟꯃꯜꯂꯦꯅ ꯑꯗꯨꯣꯏ ꯂꯥꯏꯗꯤ ꯍꯧꯔꯁꯨ ꯌꯥꯕꯨꯗꯤ ꯖꯨꯂꯥꯏꯗ ꯍꯧꯔꯁꯨ ꯌꯥꯕꯨꯗꯤ ꯌꯥꯏꯌꯦꯕꯀꯣ
ꯗꯦꯠ ꯀꯌꯥ ꯀꯌꯥ ꯇꯧꯗꯣꯏꯅꯣꯕ
ꯗꯦꯠ ꯇ꯭ꯋꯦꯟꯇꯤ ꯐꯥꯏꯚꯇ ꯇꯧꯔꯅꯤ ꯊꯥ ꯂꯣꯏ ꯕꯖꯨ ꯑꯣꯏꯕꯅꯤꯅ ꯖꯨꯂꯥꯏꯗ ꯇꯧꯁꯤꯔꯅ ꯈꯟꯕꯅꯦ ꯑꯗꯣ ꯃꯤꯗꯣ ꯍꯥꯏꯗꯤ ꯍꯨꯟꯕ ꯉꯝꯗꯕ ꯃꯤꯁꯨ ꯑꯗꯨꯝ ꯌꯥꯎꯋꯤꯅꯤꯅ ꯄꯩꯁꯥꯗꯣ ꯑꯗꯨꯝ ꯇꯨꯡꯁꯤꯜꯂꯒ ꯇꯧꯗꯧꯕ ꯃꯤꯁꯨ ꯌꯥꯎꯕꯅꯤꯅ ꯑꯩꯅꯁꯨ ꯖꯨꯂꯥꯏ ꯍꯥꯏꯔꯝꯃꯒ ꯁꯨꯝ ꯅꯠꯇꯦ ꯑꯩꯅ ꯁꯦꯞꯇꯦꯝꯕꯔ ꯍꯥꯏꯔꯝꯃꯒ ꯖꯨꯂꯥꯏꯗ ꯆꯤꯡꯈꯠꯄꯗꯨꯗꯤ ꯌꯥꯝ ꯉꯟꯕ꯭ꯔꯥ ꯑꯗꯨꯅ ꯑꯥꯒꯁꯐꯥꯎꯗꯤ ꯆꯤꯡꯈꯠꯂꯦꯕ ꯀꯨꯟ ꯁꯨꯔꯦ ꯃꯤ ꯁꯨꯨꯔꯦ
ꯑꯣ ꯅꯪ ꯅꯊꯟꯗꯅ ꯇꯧꯏꯔꯣ
ꯎꯝ ꯄꯥꯈꯠꯂꯤ ꯏꯕꯦꯝꯃ
ꯑꯁ ꯃꯔꯨꯞ ꯇꯧꯕ ꯍꯥꯏꯖꯦ ꯄꯩꯁꯥ ꯈꯔ ꯄꯥꯏꯗ ꯌꯥꯗꯦ ꯄꯩꯁꯥ ꯈꯔ ꯇꯥꯅꯤ ꯇꯧꯅꯤ ꯃꯔꯨꯞ ꯈꯔ ꯆꯥꯎꯕ ꯑꯃ ꯇꯧꯅꯕ
ꯎꯝ
ꯃꯤꯒꯤ ꯐꯨꯒꯠꯂꯛꯀꯥꯟ ꯄꯩꯁꯥ ꯄꯥꯏꯗ ꯌꯥꯗꯦ ꯍꯥꯏꯕ
ꯎꯝ
ꯑꯗꯨꯕꯨꯗꯤ ꯑꯦꯖꯦꯟ ꯁꯦꯜ ꯑꯃꯁꯨ ꯂꯩꯕꯅꯤꯅ
ꯎꯝ
ꯃꯣꯅꯤꯁꯨ ꯃꯔꯨꯞ ꯇꯧꯅꯤꯡꯉꯦ ꯍꯥꯏꯔꯝꯕꯅꯦ
ꯑꯩꯒꯤꯗꯣ ꯑꯩꯒꯤꯗꯣ ꯑꯍꯥꯟꯕ ꯑꯩ ꯅ ꯃꯔꯨꯞ ꯇꯧꯕꯒꯤ ꯍꯥꯏꯕ ꯃꯤꯗꯨꯗ ꯑꯗꯨꯝ ꯀꯩꯅꯣ ꯇꯧꯈ꯭ꯔꯦꯕ ꯑꯍꯥꯟꯕꯗꯣ ꯂꯧꯒꯦꯅ ꯍꯥꯏꯔꯛꯈ꯭ꯔꯦꯕ ꯁꯦꯔꯦꯜ ꯑꯣꯏꯕꯅꯤꯅ ꯃꯤꯅ ꯈꯜꯂꯛ ꯈꯜꯂꯛꯄꯗꯣ ꯑꯍꯥꯟꯕꯩ ꯃꯤꯅꯗꯨꯝ ꯆꯥꯟꯁ ꯄꯤꯗꯅ ꯀꯣꯟꯅ ꯀꯣꯟꯅ ꯌꯥꯎꯔꯛꯄꯗꯨꯅ ꯑꯗꯨꯝ ꯃꯅꯤꯡ ꯋꯥꯏꯗꯗꯤ ꯇꯥꯒꯜꯂꯤꯗꯅ
ꯑꯥ
ꯑꯗꯨꯗꯨꯒ ꯃꯥꯗꯣ ꯑꯥ ꯑꯍꯥꯟꯕꯗ ꯄꯤꯌꯣꯌꯦ ꯑꯍꯥꯟꯕꯗ ꯄꯤꯔꯗꯤ ꯌꯥꯎꯒꯦꯌꯦ ꯎꯃꯣꯟꯗꯤꯗꯤ ꯋꯥꯔꯤ ꯁꯥꯟꯅꯕꯗ ꯀꯅꯤꯡ ꯑꯗꯨꯝ ꯆꯨꯏꯗꯅ ꯌꯥꯎꯕꯤꯒꯦ ꯇꯧꯕꯅꯤ ꯑꯗꯒꯤꯗꯤ ꯃꯔꯨꯞꯇꯣ
ꯎꯝ ꯃꯥꯗꯣ ꯁꯨꯃꯥꯏ ꯍꯥꯏꯔꯝꯃꯤ ꯉꯁꯥꯏ ꯑꯥ ꯑꯁ ꯇꯅꯨꯁꯨ ꯃꯔꯨꯞ ꯇꯧꯋꯦ ꯍꯥꯏꯌꯦ ꯅꯣꯏꯁꯨ ꯇꯧꯋꯦ ꯍꯥꯏ ꯌꯥꯝ ꯀꯥꯟꯅꯕ ꯖꯥꯠꯅꯤꯅꯦ ꯑꯗꯨꯗꯤ ꯑꯩꯁꯨ ꯇꯧ ꯑꯩꯁꯨ ꯇꯧꯁꯤꯔ ꯈꯪꯗꯦꯅ ꯍꯥꯏ
ꯎꯝ ꯋꯥꯈꯜ ꯑꯃ ꯊꯣꯛꯑꯝꯃꯅꯤ ꯃꯥꯗꯤ
ꯑꯩꯅ ꯍꯥꯏꯗꯤ ꯀꯔꯤ ꯈꯪꯗꯦ ꯁꯨꯝ ꯂꯩꯗꯅ
ꯎꯝ
ꯃꯤꯅꯒ ꯌꯥꯝꯅ ꯑꯣꯏꯖꯈ꯭ꯔꯦ ꯀꯔꯥꯏꯅ ꯈꯟꯕ꯭ꯔꯥ ꯈꯪꯗꯦꯕ
ꯃꯥꯁꯨ ꯇꯧꯅꯤꯡꯉꯛꯄꯗꯣ
ꯎꯝ ꯃꯥꯅꯤꯀꯣꯆꯤꯡ ꯑꯍꯨꯝ ꯆꯠꯂꯤꯗꯨꯕꯨ ꯇꯧꯗꯁꯦ
ꯑꯦ ꯏꯕꯦꯝꯃ ꯑꯩꯗꯤ ꯑꯩꯁꯦ ꯉꯔꯥꯡꯁꯦ ꯃꯤ ꯃꯔꯤ ꯋꯥꯠ ꯂꯝꯕꯅꯦꯕ ꯈꯪꯕ꯭ꯔꯥ ꯃꯤ ꯃꯔꯤ ꯈꯤꯇꯪ ꯉꯥꯏꯔꯦꯕ ꯑꯗꯨꯗꯨꯒ ꯑꯩꯁꯦ ꯃꯤ ꯃꯔꯤꯁꯦ ꯂꯩꯔꯗꯤ ꯑꯗꯤ ꯁꯨꯝ ꯑꯩꯁꯨ ꯊꯥ ꯑꯃꯗꯤ ꯆꯤꯡꯈꯠꯀꯦꯅ ꯇꯧꯕꯅꯦꯕ ꯑꯗꯨꯗ ꯏꯃꯥꯟꯅꯕꯤ ꯑꯃꯅ ꯄꯨꯁꯤꯜꯂꯛꯑꯦ ꯑꯩꯅ ꯊꯥꯖꯅꯤꯡꯉꯥꯏ ꯑꯣꯏꯕ ꯃꯔꯨꯞꯂꯥ ꯅꯪꯒꯤꯁꯦ ꯊꯝꯃꯣꯏ ꯁꯦꯡꯕꯔꯥꯅ ꯍꯥꯏꯕ ꯀꯤꯗꯅꯀꯣ ꯑꯩꯈꯣꯏꯁꯨ ꯑꯗꯨꯗꯨꯅ ꯁꯦꯡꯉꯦ ꯃꯥꯒ ꯈꯪꯅꯕꯅꯤ ꯏꯃꯥꯟꯅꯕꯤꯗꯨꯕꯨꯗꯤ ꯑꯩ ꯀ꯭ꯂꯥꯁ ꯀꯩꯅꯣꯗꯒꯤꯩ ꯇꯝꯃꯤꯟꯅꯔꯛꯄ ꯏꯃꯥꯟꯅꯕꯤ ꯕꯤꯅꯦꯕ ꯑꯗꯨꯗꯨꯒ ꯃꯂꯉꯥꯝꯕꯗꯣ ꯋꯥꯡꯖꯤꯡꯒꯤꯗꯣ ꯑꯗꯨꯗ ꯑꯩꯅ ꯀꯦꯛꯀꯦꯒ
ꯑꯣ ꯀ ꯃꯥ ꯃꯥ ꯑꯩꯈꯣꯏ ꯃꯥ ꯌꯥꯎꯕ꯭ꯔꯥ
ꯌꯥꯎꯋꯦ ꯑꯗꯨꯒꯤ ꯋꯥꯔꯤꯅꯦ ꯑꯩꯅ ꯂꯤꯔꯛꯀꯦ ꯇꯧꯔꯤꯁꯦ
ꯎ ꯁꯣꯐꯤꯌꯥ ꯃꯂꯦꯝ ꯉꯥꯟꯕ ꯍꯪꯒꯦ ꯇꯧꯕꯅꯦ ꯌꯥ ꯇꯧ ꯃꯥꯥꯟꯂꯦ ꯇ
ꯑꯣꯅꯦ ꯀꯩꯅꯣ ꯇꯧꯕ ꯑꯩꯅ ꯔꯣꯁꯤ ꯀꯩꯅꯣꯒ ꯀꯩꯀꯦꯗꯣ ꯃꯥꯔꯁ
ꯑꯥ ꯃꯁꯤꯕꯌꯥ ꯍꯧꯗꯤ ꯌꯥꯎꯋꯦ ꯍꯥꯏꯗ꯭ꯔꯣꯅ
ꯌꯥꯎꯋꯦ ꯑꯩꯒꯤ ꯋꯥꯔꯤꯁꯦ ꯑꯝꯇ ꯂꯤꯔꯤꯒꯦ ꯃꯥ ꯀꯥꯏ ꯀꯥꯏꯖꯦ ꯑꯝꯆ ꯀꯥꯏ ꯑꯗꯨꯗꯨꯒꯅꯦ ꯑꯩꯅ ꯀ꯭ꯔꯤꯀꯦ ꯃꯥꯔꯁꯇ ꯂꯧꯒꯦ ꯇꯧꯔꯝꯕꯅꯦꯕ ꯃꯥꯁꯦ ꯃꯥꯔꯁꯇ ꯍꯥꯏꯔꯝꯕꯅꯦꯕ ꯃꯥꯔꯁꯇ ꯂꯨꯍꯣꯡ ꯪꯅꯤꯅ ꯍꯥꯏꯔꯛꯏꯅꯦꯕ ꯃꯥꯏꯗꯣ ꯑꯗ ꯍꯥꯏꯗꯤ ꯄꯩꯁꯥꯗꯣ ꯈꯔ ꯍꯥꯟꯅ ꯂꯧꯔꯒ ꯄꯩꯁꯥ ꯀꯩꯅꯣ ꯄꯣꯠ ꯆꯩꯩ ꯂꯩꯅꯤꯡꯉ ꯂꯩꯅꯤꯡꯉꯛꯑꯕ ꯃꯥꯜꯂꯦꯕꯀꯣ ꯃꯥꯔꯆꯀꯤ ꯃꯃꯥꯡꯗ ꯑꯃꯨꯛ ꯐꯪꯍꯜꯂꯣꯅ ꯍꯥꯏꯔꯛꯑꯕ ꯃꯃꯥꯡ ꯋꯥꯏꯁꯦ ꯀꯔꯤ ꯈꯔ ꯏꯟꯅꯔꯦꯀꯣ
ꯎꯝ
ꯃꯃꯥꯡꯋꯥꯏꯗ ꯂꯣꯏ ꯂꯧꯅꯤꯡꯕꯅꯤꯅ ꯁꯦꯟꯗꯣꯏꯁꯨ ꯆꯥꯎꯗꯕꯅꯤꯅ ꯑꯗꯨꯝ ꯃꯃꯥꯡꯋꯥꯏꯗ
ꯁꯦꯟꯗꯣꯏ ꯀꯌꯥ ꯑꯣꯏꯒꯦ
ꯂꯨꯄꯥ ꯆꯥꯝꯃꯈꯛꯇꯪꯅꯤ
ꯑꯥ
ꯑꯗꯨꯗꯨꯒꯥ ꯅꯠꯇ꯭ꯔꯗꯤ ꯄꯩꯁꯥꯅꯒ ꯆꯥꯎꯕꯅꯦ ꯁꯦꯟꯗꯣꯏꯅꯒ ꯆꯥꯎꯕꯅꯦ ꯕꯤꯔꯥ ꯑꯃꯨꯛ ꯀꯗꫭꯏꯕ ꯑꯗꯨꯗꯨꯒꯤ ꯁꯨꯝ ꯍꯥꯏꯅꯕꯗ ꯑꯩꯁꯦ ꯑꯩꯈꯣꯏ ꯀ꯭ꯂꯥꯁꯀꯤ ꯅꯨꯄꯥ ꯑꯃꯅꯤꯗꯤ ꯍꯪꯉꯨꯔꯦ ꯑꯗꯣ ꯃꯥꯂꯦꯝ ꯉꯥꯡꯝꯕꯗꯣ ꯍꯪꯁꯤꯔꯥ ꯈꯪꯗꯦꯅ ꯍꯥꯏꯕ
ꯎꯝ
ꯍꯪꯉꯣ ꯍꯪꯉꯣ ꯑꯩꯅ ꯅꯪ ꯍꯪꯉꯛꯑꯣ ꯑꯩꯒꯤꯗꯤ ꯐꯖꯅ ꯀꯧꯅꯗꯕꯅꯤꯅ ꯏꯀꯥꯏꯖꯩꯅ ꯍꯥꯏꯕ ꯃꯔꯨꯞ ꯀꯤ ꯍꯪꯕꯗꯣ ꯍꯪꯉꯑꯣ ꯅꯪ ꯅꯪꯅ ꯍꯪꯉꯗꯤ ꯌꯥꯅꯤ ꯍꯪꯉꯣ ꯑꯩꯅ ꯍꯥꯏꯔ ꯑꯩꯒ ꯋꯥꯔꯤ ꯁꯥꯟꯅꯔꯗꯤ ꯕ꯭ꯔꯣ ꯄꯩꯁꯥ ꯄꯠ ꯇꯠꯂꯦ ꯈꯣꯠꯂꯦ ꯑꯝꯇ ꯍꯥꯏꯗꯣꯛꯈꯣ ꯈꯣꯠꯈꯣꯅ ꯍꯥꯏꯔꯛꯀꯅꯤ ꯑꯩꯁꯦ ꯃꯥꯅ ꯑꯗꯨꯃꯥꯏꯅ ꯍꯥꯏꯖꯤꯜꯂꯛꯄꯗꯨꯗ ꯑꯝꯇꯪꯗꯤ ꯍꯥꯏꯔ ꯌꯦꯡꯒꯦ ꯈꯟꯈ꯭ꯔꯦꯕꯀꯣ ꯑꯗꯨꯒꯤ ꯃꯔꯨꯞ ꯃꯔꯨꯞ ꯌꯥꯎꯒꯦꯔꯣ ꯃꯔꯨꯞ ꯑꯃ ꯍꯧꯔꯤꯑꯅ ꯍꯥꯏꯕ ꯀꯌꯥ ꯀꯌꯥ ꯀꯌꯥ ꯀꯃꯥꯏꯅ ꯇꯧꯕ ꯃꯔꯨꯞꯅꯣꯅ ꯍꯪꯉꯛꯑꯦꯕꯀꯣ ꯑꯩꯅ ꯋꯥꯟ ꯂ ꯂꯤꯁꯤ ꯅꯝꯕꯔ ꯆꯥꯝꯃꯉꯥ ꯍꯨꯜꯂꯒ ꯂꯤꯁꯤꯡ ꯀꯨꯟꯊ꯭ꯔꯥ ꯇꯥꯗꯣꯏꯅꯦ ꯁꯦꯟꯗꯣꯏꯅ ꯆꯥꯝꯃ ꯑꯣꯏꯗꯣꯏꯅꯦ ꯃꯤ ꯀꯨꯟ ꯑꯣꯏꯔꯛꯀꯅꯤꯅ ꯍꯥꯏꯕ ꯑꯣ ꯍꯣꯏ ꯍꯣꯏ ꯑꯃ ꯄꯥꯜꯂꯣ ꯀꯥꯏꯅ ꯌꯥꯝ ꯂꯥꯏ ꯌꯥꯊꯣꯔꯛꯑꯦꯕꯀꯣ ꯑꯗꯨꯗꯤ ꯑꯗꯨꯗꯤ ꯑꯗꯨꯗꯤ ꯌꯥꯏꯌꯦ ꯌꯥꯏꯌ‌ꯦ ꯀꯥꯏ ꯇꯧꯈꯜꯂꯤꯑꯦ ꯑꯗꯨꯗꯨꯒ ꯑꯥ ꯄꯩꯁꯥ ꯂꯩꯗꯤ ꯂꯩꯇꯦ ꯈꯣꯠꯇꯦ ꯑꯗꯣ ꯇꯨꯡꯁꯤꯜꯂꯣ ꯇꯨꯡꯁꯤꯜꯂꯣꯅ ꯍꯥꯏꯕ ꯒ꯭ꯔꯨꯞ ꯍꯥꯄꯛꯑꯒꯦꯀꯣ ꯑꯗꯨꯗꯤꯅ ꯍꯥꯏꯔꯦ
ꯎꯝ
ꯑꯗꯨꯒ ꯍꯥꯞꯄꯦ ꯑꯗꯨꯒ ꯃꯤ ꯁꯨꯗꯣꯛꯈ꯭ꯔꯦ ꯑꯩꯈꯣꯏ ꯀ꯭ꯂꯥꯁꯀꯤ ꯑꯩꯅ ꯕꯤꯟꯗꯤ꯭ꯌꯥꯗꯣ ꯀꯩꯅꯣꯗꯣ ꯎꯝ ꯎꯗꯩꯒꯤꯔꯤ ꯕꯤꯟꯗꯤꯌꯥꯗꯣ ꯑꯗꯨꯗꯨꯒ ꯔꯁꯤ ꯆꯦꯄꯤꯌꯥꯒ ꯑꯃ ꯁꯥꯔꯦ ꯇꯪꯈꯥꯏ ꯇꯪꯈꯥꯏ ꯌꯥꯎꯃꯤꯟꯅꯔꯦ ꯑꯗꯨꯒ ꯀꯅꯥ ꯀꯅꯥ ꯀ꯭ꯔꯤꯇꯤꯅꯥ ꯌꯥꯎꯏ ꯗ꯭ꯌꯥꯁꯃꯤ ꯌꯥꯎꯏ ꯑꯗꯨꯒ ꯑꯩꯈꯣꯏ ꯀ꯭ꯂꯥꯁꯇꯤ ꯑꯩꯈꯣꯏ ꯀ꯭ꯂꯥꯁ ꯉꯥꯛꯇꯅꯦ ꯑꯗꯣ ꯑꯩꯈꯣꯏ ꯁ꯭ꯀꯨꯜꯗꯒꯤ ꯈꯔ ꯌꯥꯎꯔꯦ ꯑꯗꯩꯗꯤ ꯃꯥꯡ ꯑꯇꯣꯞꯄ ꯁ꯭ꯀꯨꯜꯗꯩ ꯈꯔ ꯌꯥꯎꯋꯦꯕ ꯑꯩ ꯍꯥꯟꯅ ꯇꯝꯃꯤꯟꯅꯔꯝꯕ ꯑꯇꯣꯞꯄ ꯑꯍꯟ ꯑꯉꯥꯡ ꯑꯝꯇꯗꯤ ꯌꯥꯎꯗꯦꯕ ꯑꯗꯨ ꯃꯉꯥꯏꯔꯦ ꯃꯤ ꯁꯨꯗꯣꯛꯈ꯭ꯔꯦ
ꯐꯔ‌ꯦ ꯐꯔ‌ꯦ ꯃꯕꯨ ꯁꯨꯔꯗꯤ
ꯎꯝ
ꯑꯩꯖꯨ ꯁꯤꯋꯥꯔꯤ ꯁꯅ ꯂꯣꯏꯕꯒ ꯆꯥꯛꯐꯠ ꯆꯥꯔꯨꯔꯒ ꯅꯪ ꯆꯠ ꯆꯥꯕꯣ
ꯇꯥꯖꯔꯤ
ꯅꯪ ꯆꯥꯛ ꯆꯥꯊꯣꯛꯎꯔꯣ ꯑꯗꯨꯒ ꯆꯥꯛꯆꯥꯊꫭꯛꯑꯒ ꯁꯥꯟꯅꯁꯤ
ꯑꯩ ꯑꯃꯝꯇ ꯂꯣꯏꯁꯤꯟꯒꯦ
ꯀꯪ ꯅꯪ ꯄꯁꯗ ꯆꯪꯉꯛꯇ꯭ꯔꫭ ꯍꯨꯖꯤꯛ
ꯃꯃꯥꯡꯒꯤ ꯂꯨꯄꯥ ꯆꯥꯇ꯭ꯔꯦ ꯀ ꯀꯌꯥꯅꯣꯝ ꯂꯩꯕꯗꯨꯕꯨꯗꯤ ꯆꯪꯉꯛꯈ꯭ꯔꯦ
ꯑꯗꯨꯏ ꯃꯊꯪ
ꯑꯗꯨꯏ ꯃꯊꯪꯗꯤ ꯆꯪꯉꯛꯇꯦ ꯂꯣꯏꯔꯦ ꯄꯩꯁꯥ
ꯍꯧꯖꯤꯛ ꯌꯦꯡꯕ꯭ꯔꯣ
ꯊꯣꯛꯇꯦꯗ ꯀꯩꯝꯇ
ꯑꯩ ꯍꯧꯖꯤꯛ ꯌꯦꯡꯀꯥꯟꯗ ꯀꯩꯅꯣ ꯊꯣꯛꯂꯛꯑꯦ ꯅꯨꯄꯥ ꯇꯨ ꯅꯥꯏꯟꯇꯤ ꯊ꯭ꯔꯤ ꯊꯣꯛꯂꯛꯑꯦ
ꯅꯪꯗꯤ ꯄꯩꯁꯥ ꯌꯥꯝ ꯐꯪꯉꯦ ꯀꯃꯥꯏꯅ ꯇꯧꯔꯤꯅꯣ ꯍꯥꯏꯕ
ꯅꯣꯏꯁꯨ ꯐꯪꯅꯤ ꯀꯩꯗꯧꯔꯒꯦ ꯁꯣꯐꯤꯌꯥꯁꯨ ꯇꯨ ꯅꯥꯏꯟꯇꯤꯔ ꯑꯗꯨꯃꯥꯏꯅ ꯆꯪꯉꯦ ꯎꯝ
ꯏꯃꯥ ꯑꯩ ꯈꯤꯇꯪ ꯂꯥꯕ ꯐꯪꯗ꯭ꯔꯤꯁꯦ
ꯅꯪꯗꯨ ꯆꯪꯉꯛꯀꯅꯤ ꯀꯩꯟ
ꯑꯩꯅ ꯐꯪꯅꯤꯡ ꯃꯟꯗꯅ
ꯉꯁꯤ ꯍꯧꯖꯤꯛ ꯈꯛꯇꯅꯦ ꯆꯪꯉꯛꯏꯁꯦ ꯆꯪꯉꯛꯄ ꯍꯥꯏꯗꯤ ꯑꯃ ꯀꯩꯅꯣ ꯇꯧꯔ ꯄ꯭ꯔꯣꯁꯦꯁ ꯇꯧꯔ ꯂꯩꯕꯗꯨꯅꯦ
ꯎꯝ ꯑꯩ ꯑꯗꯨꯒꯨꯝꯕ ꯁꯨꯌꯦꯡ ꯌꯦꯡꯗꯦ ꯑꯩꯁꯦ
ꯌꯦꯡꯉꯣ ꯑꯩꯗꯤ ꯑꯗꯨꯝ ꯆꯪꯉ ꯆꯪꯉ ꯌꯦꯡꯉꯦ
ꯖꯣꯁꯀꯤꯗꯨꯁꯨ ꯖꯣꯁꯀꯤꯗꯨꯁꯨ ꯈꯔ ꯂꯥꯛꯑꯗꯤ ꯈꯔ ꯇꯧꯒꯦ ꯇꯧꯝ
ꯁꯤꯁꯨ ꯇ꯭ꯔꯥꯟꯁꯀ꯭ꯔꯤꯞꯁꯟ ꯑꯃꯨꯛ ꯂꯥꯛꯑꯗꯤ ꯐꯗꯧꯕ
ꯐꯗꯧꯕꯀꯣ ꯑꯩꯈꯣꯏ ꯃꯁꯦꯟ ꯇꯧꯅ ꯑꯣ ꯎꯃꯣꯅꯤꯗꯣ ꯃꯥꯗꯣ ꯄꯩꯁꯥ ꯇꯥꯅꯤꯡꯉꯛꯑ ꯃꯥꯜꯂꯦ ꯍꯪꯉꯝꯕꯅꯦ ꯑꯩꯅ ꯔꯤꯐ꯭ꯔꯦꯁ ꯀꯩꯀꯩ ꯇꯧꯊꯣꯛꯑꯣ ꯑꯗꯨꯒ ꯇꯥꯛꯇꯤ ꯇꯥꯈꯤꯕꯅꯦꯕꯀꯣ ꯑꯩꯅ ꯍꯥꯏ ꯑꯩꯅ ꯍꯥꯏꯕ ꯉꯝꯕ ꯉꯩ ꯑꯗꯣ ꯇꯥꯁ ꯀꫭꯠ ꯆꯪꯉꯦꯌꯦ ꯇꯥꯁꯀꯣꯠꯇꯨꯁꯨ ꯅꯍꯥꯃꯨꯛꯀꯤ ꯅꯍꯥꯃꯨꯛ ꯃꯥꯅ ꯇꯥꯛꯁꯇꯣ ꯇꯧꯈꯤ ꯗ꯭ꯔꯦꯕ ꯃꯥꯗꫭ ꯈꯪꯕ꯭ꯔꯥ ꯑꯗꫭ ꯈꯪꯗꯦ ꯑꯩꯖꯨ ꯑꯩꯖꯨ ꯇꯥꯛꯁꯇꫭ ꯐꯦꯜ ꯑꫭꯏꯘ꯭ꯔ ꯒ ꯑꯃꯨꯛ ꯃꯦꯁꯦꯁꯇꯤ ꯂꯥꯛꯏꯅꯦꯕ ꯑꯩꯅ ꯀꯩꯀꯩ ꯅꯝꯃꯨꯕꯗꯒꯤ ꯑꯗꯣ ꯑꯩꯅ ꯌꯦꯡ ꯂꯥꯛꯄ꯭ꯔꯥ ꯌꯦꯡꯉꯣ ꯑꯩꯁꯨ ꯌꯥꯔꯝꯗꯦꯅ ꯍꯥꯏꯗꯤ ꯍꯥꯏ
ꯑꯩꯅ ꯈꯜꯂꯤ ꯁꯤꯁꯤ ꯅꯝꯕꯔ ꯑꯃ ꯁꯤꯜꯂ ꯑꯃꯨꯛ ꯇꯧꯕ ꯌꯥꯔꯗꯤ ꯇꯧꯒꯦ ꯇꯧꯔꯝꯕꯟ
ꯁꯤ ꯌꯥꯕ ꯌꯥꯏ ꯑꯗꯣ ꯌꯥꯔꯣꯏꯌꯦ ꯍꯥꯏꯗꯤ ꯔꯦꯖꯤꯇꯔ ꯇꯧꯅ ꯗꯣꯏꯅꯤꯅꯅꯦ
ꯎꯝ ꯑꯩꯗꯤ ꯑꯦꯀꯥꯎꯟ ꯑꯃꯁꯨ ꯍꯥꯡꯉꯨꯔꯕꯟ
ꯎꯝ
ꯑꯩ ꯅꯝꯕꯔ ꯑꯅꯤ ꯁꯨꯏꯗꯅ ꯁꯤ ꯅꯠꯇꯕ ꯑꯃꯗꯨꯁꯨ ꯍꯥꯡꯉꯦꯕ ꯑꯗꯨꯒꯅꯦ ꯁꯤ ꯊꯣꯛꯂꯛꯇꯕ ꯇꯥꯛꯁꯇꯨ ꯊꯣꯛꯂꯛꯇꯕ ꯑꯗꯨꯒꯤ
ꯎꯝ
ꯁꯤꯒꯤ ꯃꯣꯏ ꯀꯣꯑꯣꯔꯗꯤꯅꯦꯇꯔꯗꯣ ꯈꯪꯉꯗꯤ ꯍꯪꯕ ꯌꯥꯕꯅꯦꯕ ꯕꯥ
ꯎꯝ
ꯃꯅꯤꯄꯨꯔꯒꯤꯗꯤ ꯁꯣꯏ ꯌꯥꯎꯔꯝꯅꯦꯕ ꯍꯥꯏꯗꯤ
ꯎꯝ ꯃꯤꯅꯤꯠ ꯇꯔꯥꯅꯤꯊꯣꯏ ꯁꯨꯔꯦ ꯅꯪ ꯆꯥꯛ ꯆꯥꯊꯣꯛꯎꯔꯣ ꯂꯣꯏꯔꯒ ꯍꯥꯏꯔꯛꯎꯀꯣ
ꯍ ꯀ